ꯍꯂ ꯍꯜꯂꯣ ꯍꯂꯣ ꯍꯜꯂꯣ ꯀꯩꯗꯣꯔꯤꯅꯣ
ꯑꯁ ꯇꯨꯝꯕ ꯌꯥꯗꯅ ꯁꯨꯝ ꯂꯩꯔꯤꯅꯤꯅꯦ ꯆꯥꯔꯦ
ꯈꯖ ꯆꯔꯄꯥ
ꯑꯁꯤ ꯁꯒꯔꯤ ꯇꯧꯔꯤꯦ ꯅꯪꯒꯤ
ꯑ ꯁꯨꯝ ꯃ
ꯑꯣ ꯍꯧꯖꯤꯛꯀꯥꯟꯗꯤꯕꯨ ꯀꯣꯏꯊꯣꯛꯄ ꯀꯩꯀꯥꯝꯇ ꯆꯠꯇ꯭ꯔꯕꯅꯦ ꯅꯪꯕꯣ ꯅꯁꯥ ꯅꯁꯥ ꯎꯈꯤꯗꯧ ꯀꯨꯗꯦ
ꯍꯌꯦꯡ ꯆꯠꯀꯦꯗꯧꯕꯅꯦ ꯅꯣꯏ ꯃꯌꯥꯝꯒꯤ ꯉꯁꯥꯏ ꯁꯨꯡꯖꯧ ꯎꯗꯅ ꯆꯠꯅꯤꯡꯗ꯭ꯔꯦꯅꯦ
ꯑꯩꯈꯣꯏꯒꯤ ꯄꯨꯅꯤꯡꯗ꯭ꯔꯕ ꯍꯥꯏꯁꯦ
ꯑꯗꯨꯗ ꯏ ꯅꯠꯇꯗ ꯅꯪꯗꯤ ꯀꯃꯥꯏ ꯀꯃꯥꯏ ꯇꯧꯔꯤꯒꯦ
ꯑꯩꯈꯣꯏ ꯃꯌꯥꯝꯅ ꯄꯨꯅꯤꯡꯗꯦ ꯍꯥꯏꯗꯣ ꯇꯥꯕ ꯈꯤꯇꯪ ꯅꯨꯡꯉꯥꯏꯁꯤꯀꯣ ꯅꯪ ꯍꯌꯦꯡ ꯂꯨꯍꯣꯡꯕꯗꯗꯤ ꯑꯩꯈꯣꯏ ꯃꯌꯥꯝꯒꯤ ꯕꯥꯇꯣꯟ ꯇꯧꯔꯛꯀꯅꯤꯅꯦ
ꯑꯗꯨꯅꯤꯅꯦ ꯑꯩꯩꯅ ꯈꯜꯂꯤꯁꯦ ꯃ ꯏꯁꯥ ꯍꯣꯡꯅꯤ ꯍꯣꯡꯉꯣꯏꯁꯨ ꯈꯪꯗꯕꯦ ꯅꯣꯏ ꯃꯌꯥꯝꯒꯤ ꯄꯣꯌꯦꯦꯡ ꯅꯥꯏꯌꯦꯡꯗꯤ ꯑꯗꯨꯝ ꯄꯤꯔꯨꯅꯤ ꯑꯩꯒꯤꯗꯃꯛꯇ ꯍꯦꯛ ꯍꯣꯡꯗ꯭ꯔꯃꯤ ꯂꯥꯛꯑꯣꯢꯗ꯭ꯔꯅ
ꯑꯦ ꯀꯔꯤꯅꯣ ꯍꯥꯢ ꯋꯥꯗꯨꯕꯣ ꯀꯥꯔꯅꯥꯖꯤꯠꯀꯤꯅꯦꯕꯨ ꯍꯥꯢꯔꯗꯤ ꯑꯩꯈꯣꯢ ꯑꯣꯢꯅ ꯈꯣꯡ ꯈꯨꯠ ꯊꯥꯡꯗꯣꯛꯒ ꯇꯧꯔꯒꯦꯅ ꯂꯩꯔꯤꯝꯅꯤ
ꯑꯗꯣ ꯑꯩꯒꯤꯗꯤ ꯑꯅꯛꯄꯗꯩ ꯂꯧꯅꯤ ꯅꯪ ꯅꯨꯄꯤꯗꯨꯗꯤ ꯂꯥꯞꯃꯜꯂꯤ ꯀꯥꯢꯒꯦ ꯀꯥꯢꯅ ꯊꯣꯛꯈ꯭ꯔꯣ ꯑꯅꯛꯄꯗꯒꯤ ꯑꯝ ꯀꯣꯢꯁꯤꯗꯅ꯫
ꯈꯜꯂꯤꯝꯅꯤ ꯀꯥꯢꯅꯗꯧꯅꯦ ꯍꯟꯗꯛ ꯃꯥ ꯋꯥꯍꯩ ꯋꯥꯇꯥ ꯐꯖꯗꯕ ꯉꯥꯡꯉꯦꯕꯀꯣ ꯃꯥ ꯃꯊꯣꯡ ꯃꯔꯝ ꯈꯪꯗꯕ ꯌꯥꯝ ꯉꯥꯡꯉꯦ꯫ ꯑꯗꯨꯅ ꯑꯩꯖꯤꯕꯨ ꯃꯥꯢ ꯑꯣꯔꯤꯐ꯭ꯂꯦꯝ ꯊꯤꯅꯕꯗꯧ ꯑꯣꯢꯅ ꯈꯟꯖꯜꯂꯛꯑꯗꯤ ꯕꯦꯔꯥ ꯀꯥꯗ꯭ꯔꯣ꯫
ꯑꯥꯁ ꯑꯗꯨꯃꯥꯢꯅ ꯍꯥꯢꯒꯅꯣꯗ ꯃꯤꯅ ꯉꯥꯡꯀꯥꯟꯗꯕꯨꯁꯨ ꯍꯣꯢ ꯍꯣꯢꯅ ꯇꯥꯎ ꯅꯪꯅ ꯈꯤꯇꯪ ꯅꯨꯄꯤꯒꯤ ꯄꯈꯣꯟ ꯂꯤꯃꯣꯟ ꯆꯠꯄꯗꯨꯗꯤ ꯑꯈꯣꯢ ꯀꯩꯁꯨ ꯑꯩꯉꯣꯟꯗ ꯁꯥꯎꯕ ꯂꯩꯇꯦ ꯋꯥꯔꯧꯕ ꯂꯩꯇꯦ ꯇꯧꯕꯇꯕꯨ ꯑꯗꯨ ꯍꯦꯟꯗꯤ ꯍꯦꯟꯃꯟꯕꯩ ꯋꯥꯅꯤꯗ꯫
ꯀꯃꯥꯢꯅꯅꯣꯅꯦ ꯍꯥꯢꯖꯦ
ꯍꯥꯏꯗꯤ ꯅꯪꯅ ꯁꯨꯝ ꯑꯩꯈꯣꯏ ꯃꯌꯥꯝ ꯐꯝꯃꯤꯟꯅ ꯑꯗꯨꯝ ꯆꯥꯃꯤꯟꯅꯔꯝꯕꯗꯒꯤ ꯊꯧꯃꯤꯟꯅꯔꯝꯕꯗꯒꯤ ꯅꯨꯄꯤꯒꯤ ꯕꯣꯂꯥꯗꯤ ꯅꯥꯀꯟꯗ ꯁꯠ ꯂꯥꯎꯅꯊꯣꯛꯈ꯭ꯔꯒ ꯋꯥꯔꯤ ꯑꯃꯨꯛ ꯇꯨꯃꯤꯟꯅ ꯁꯥꯟꯅꯕ ꯑꯗꯒꯤꯗꯤ ꯑꯃꯨꯛ ꯑꯩꯅ ꯊꯤꯅ ꯉꯥꯡꯈ꯭ꯔꯕꯅꯤ ꯀꯥꯏꯅ ꯍꯥꯏꯖꯤꯜꯂꯒ ꯆꯪꯉꯛꯄ
ꯑꯗꯨꯗꯤ ꯑꯗꯨꯗꯤ ꯅꯣꯏ ꯇꯧꯔꯤꯗꯨꯗꯤ
ꯑꯦ ꯑꯦ ꯑꯩꯈꯣꯏꯗꯤ ꯇꯧꯗꯦ ꯑꯩꯈꯣꯏꯗꯤ ꯅꯤꯄꯥ ꯑꯃ ꯑꯣꯏꯔꯗꯤ ꯅꯤꯄꯥ ꯑꯃ ꯑꯣꯏꯕꯒꯤ ꯉꯥꯛꯄ ꯅꯨꯄꯤ ꯅꯪ ꯉꯁꯤꯒꯤ ꯑꯣꯏꯅꯗꯤ ꯐꯣꯟ ꯇꯧꯔꯛꯀꯅꯣ ꯆ ꯄꯈ꯭ꯔꯁꯤ ꯂꯩꯦ
ꯑꯗꯨ ꯍꯥꯏꯔꯤꯅꯦ ꯅꯪꯕꯣ ꯃꯣꯏ ꯅꯨꯄꯤꯒꯤ ꯍꯨꯍꯕꯤꯗꯣ ꯑꯗꯨꯝ ꯉꯥꯡꯉꯤꯅꯤꯅꯦ
ꯖꯕꯨꯣ ꯀꯅꯥ ꯊꯀꯣꯃꯦ
ꯈꯦꯅꯗꯕꯅꯦ ꯍꯧꯖꯤꯛꯅꯦ ꯑꯩꯅ ꯁ꯭ꯀꯨꯜ ꯆꯠꯄꯗꯣ ꯁꯤꯅꯕꯨꯗꯤ ꯂꯣꯏꯈ꯭ꯔꯦꯗꯅ ꯑꯗꯨꯗ ꯑꯉꯥꯡ ꯃꯁꯛ ꯐꯠꯖꯄ ꯌꯥꯎꯔꯦꯕ
ꯎꯝ
ꯗꯣ ꯗꯨ ꯑꯣꯢꯅ ꯆꯤꯡꯈꯠꯂꯖꯤꯔ ꯈꯜꯂꯕꯅꯤ
ꯑꯗꯣ ꯅꯪꯅ ꯉꯁꯤ ꯁ꯭ꯀꯨꯜ ꯆꯠꯂꯨꯕꯗꯨꯕꯨ ꯀꯃꯥꯢ ꯀꯃꯥꯢꯅ ꯇꯧꯔꯛꯀꯦ ꯇꯤꯆꯤꯡ ꯃꯑꯣꯡꯅ ꯀꯃꯥꯏꯅ ꯇꯧꯋꯤ ꯑꯗꯒꯤꯗꯤ ꯅꯣꯢꯒꯤ ꯃꯥꯔꯛꯅ ꯀꯌꯥ ꯀꯌꯥ ꯄꯤꯔꯛꯏ ꯑꯗꯒꯤ ꯅꯣꯢꯅ ꯀ꯭ꯂꯥꯁ ꯆꯪꯕꯅ ꯄꯨꯡ ꯀꯌꯥ ꯆꯪꯏ ꯀꯃꯥꯢꯅ ꯇꯧꯒꯦ ꯁꯤꯕꯣ꯫ ꯎꯝꯍꯝ
ꯀꯤꯗꯣ ꯄꯨꯟꯅ ꯃꯥꯛ ꯆꯥꯝꯌꯥꯡꯈꯩꯅꯦ ꯆꯠꯂꯦꯗꯅ ꯑꯩꯈꯣꯢꯁꯦ ꯆꯠꯂꯦ ꯃꯣꯢ ꯀꯩꯅꯣꯗꯣ ꯑꯦꯛꯁꯇꯔꯅꯦꯟ ꯀꯥꯡꯒꯨꯗꯣ ꯑꯗꯨ ꯂꯥꯛꯑꯦ꯫ ꯑꯗꯨꯒ ꯑ ꯂꯥꯢꯔꯤꯛ ꯇꯥꯛꯄꯗꯣ ꯃꯊꯪ ꯃꯊꯪ ꯆꯪꯈ꯭ꯔꯦ ꯑꯣꯖꯥ ꯃꯌꯥꯝ꯫ ꯑꯩꯅ ꯑꯔꯣꯢꯕ ꯄꯦꯔꯠ ꯇꯥꯢꯌꯦꯕꯀꯣ꯫
ꯎꯝ
ꯑꯔꯣꯢꯕ ꯄꯦꯔꯠꯇꯣ ꯆꯪꯉꯦ ꯑ ꯇꯥꯛꯄꯩ ꯃꯇꯝꯖꯤꯅ ꯃꯤꯅꯠ ꯅꯤꯐꯨꯃꯉꯥ ꯇꯥꯛꯇꯣꯢꯕ ꯑꯗꯣ ꯃꯣꯢꯅ ꯃꯔꯛ ꯇ ꯍꯥꯢꯐꯦꯠ ꯆꯪꯉꯛꯑꯒ ꯑꯣꯞꯖꯥꯔꯞ ꯇꯧꯔꯝꯗꯣꯢꯅꯦꯕꯀꯣ ꯑꯗꯣ ꯉꯁꯤꯗꯤ ꯑꯩꯅ ꯑ ꯀꯩꯅꯣ ꯇꯧꯔꯦ ꯐꯖꯟꯅ ꯑꯦꯛꯁꯄ꯭ꯂꯦꯅꯦꯁꯟ ꯇꯧꯔꯒ ꯑꯩꯒꯤ ꯇꯣꯄꯤꯛꯇꯣ ꯇꯥꯛꯊꯔꯛꯄꯗ ꯃꯣꯢꯗꯤ ꯏꯝꯄ꯭ꯔꯦꯁ ꯑꯣꯢꯔꯦꯕꯀꯣ꯫ ꯑꯗꯒꯤꯗꯤ ꯑ ꯑꯩꯅꯒ ꯑꯉꯥꯡꯗ ꯅꯣꯠꯁ ꯄꯤꯕ ꯑꯈꯣꯢꯒꯤ ꯑ ꯑꯣꯖꯥ ꯑꯃ ꯑꯣꯢꯔꯕ ꯃꯇꯝꯗ ꯑꯩꯈꯣꯢ ꯂꯥꯢꯔꯤꯛ ꯇꯥꯛꯄ ꯃꯇꯝꯗ ꯕ꯭ꯂꯦꯛ ꯕꯣꯔꯠꯇ ꯅꯣꯠꯁ ꯄꯤꯗꯅ ꯑꯗꯣ ꯕ꯭ꯂꯦꯛꯕꯣꯔꯠꯇ ꯃꯇꯝꯗ ꯕ꯭ꯂꯦꯛꯕꯣꯔꯠꯇ ꯑꯣꯟꯖꯥꯜꯂꯒ ꯋꯥ ꯉꯥꯡꯕ ꯗꯩ ꯑ ꯀꯩꯅꯣꯖꯦ ꯋꯥ ꯉꯥꯡꯅ ꯉꯥꯡꯅ ꯏꯕ ꯌꯥꯗꯦꯕꯀꯣ ꯑꯁꯦꯡꯕ ꯔꯨꯜꯁꯇꯗꯤ ꯍꯥꯟꯅ ꯐꯖꯅ ꯏꯊꯣꯛꯄꯤꯔꯒ ꯑꯃꯨꯛ ꯏꯔꯤꯕ ꯄꯣꯠꯇꯣ ꯑꯃꯨꯛ ꯑꯩꯈꯣꯢꯅ ꯄꯣꯢꯟꯇꯔ ꯑꯃ ꯄꯥꯢꯔꯒꯀꯣ ꯀꯩꯅꯣ ꯇꯧꯒꯗꯕ ꯑꯗꯣ ꯑꯣꯖꯥ ꯑꯣꯢ ꯑꯩꯈꯣꯢꯅ ꯊꯥꯢꯅ ꯁ꯭ꯀꯨꯜ ꯀꯔꯛꯄ ꯃꯇꯝꯗ ꯑꯣꯖꯥꯅꯔꯒ ꯆꯩ ꯄꯥꯢ ꯂꯥꯛꯕꯗꯣ ꯑꯩꯈꯣꯢ ꯀꯤꯗꯅꯀꯣ ꯉꯁꯤꯗꯤ ꯐꯨꯔꯅꯤ ꯀꯥꯢꯅ ꯈꯟꯕ ꯌꯥꯎꯗ꯭ꯔꯣ ꯑꯗꯣ ꯑꯗꯨꯒꯤ ꯆꯩ ꯄꯥꯢꯗꯣ ꯐꯨꯅꯕꯗꯤ ꯅꯠꯇꯦꯕ ꯑꯁꯦꯡꯕꯗꯤ ꯑꯣꯖꯥꯒꯩꯅ ꯂꯥꯡꯕꯒꯤ ꯐꯨꯕꯗ ꯑꯣꯟꯊꯣꯛꯈꯤꯕꯒꯤ ꯋꯥꯅꯦꯕꯀꯣ ꯑꯗꯣ ꯑꯁꯦꯡꯕꯗꯤ ꯉꯁꯥꯢ ꯃꯥꯅ ꯇꯥꯛꯏꯕ ꯀꯩꯅꯣꯖꯦ ꯑ ꯇꯣꯄꯤꯛꯁꯦ ꯅꯠꯇ꯭ꯔꯒꯅ ꯂꯦꯁꯟꯖꯦ ꯃꯥꯅ ꯕ꯭ꯂꯦꯛꯕꯣꯔꯗꯠꯇ ꯏꯊꯣꯛꯄ ꯃꯇꯝꯗ ꯑꯩꯈꯣꯏꯒꯤ ꯅꯣꯠꯁ ꯀꯩꯀꯥ ꯄꯤꯕ ꯅꯠꯇ꯭ꯔꯒꯅ ꯃꯥꯅ ꯑꯦꯛꯁꯄ꯭ꯂꯦꯟ ꯇꯧꯕ ꯃꯇꯝꯗ ꯏꯔꯒ ꯇꯧꯕꯗꯣ ꯑꯉꯥꯡꯁꯤꯡꯗ ꯍꯦꯟꯅ ꯈꯅꯕ ꯍꯥꯏꯗꯅ ꯆꯩꯗꯨꯅ ꯃꯄꯥ ꯃꯄꯥꯗꯨꯗ ꯕꯣꯠꯇꯨꯗ ꯊꯤꯜꯂꯒ ꯇꯥꯛꯄꯤꯒꯗꯕꯅꯦꯕ ꯍꯥꯏꯗꯤ ꯃꯁꯥꯅ ꯂꯨꯝꯁꯤꯜꯂ ꯇꯥꯛꯑꯗꯤ ꯑꯉꯥꯡꯈꯩꯗ ꯎꯗꯦꯗꯅ ꯑꯗꯨꯅ ꯃꯥꯅ ꯁꯥꯏꯠ ꯑꯝꯗ ꯂꯩꯔꯒ ꯑꯣꯏꯁꯤꯅ ꯉꯁꯥꯏꯒꯤ ꯏꯁꯇꯤꯛꯇꯣ ꯄꯥꯏꯔꯦꯗꯅꯀꯣ ꯄꯣꯏꯟꯇꯔꯗꯣ ꯑꯗꯨꯒ ꯊꯤꯜꯂ ꯊꯤꯜꯂꯒ ꯁꯤꯅ ꯁꯤꯅꯤ ꯁꯤ ꯍꯥꯏꯅ ꯇꯥꯛꯅꯕꯅꯦꯕ ꯑꯗꯨꯗꯣ ꯑꯗꯣ ꯑꯩꯈꯣꯏꯅ ꯑꯉꯥꯡ ꯑꯣꯏꯔꯤꯉꯩꯗꯗꯤ ꯑꯣꯖꯥꯅ ꯃꯦꯠꯁ ꯂꯧꯕ ꯑꯣꯖꯥ ꯑꯗꯒꯤꯗꯤ ꯁꯥꯏꯟꯁ ꯇꯥꯛꯄ ꯑꯣꯖꯥ ꯌꯥꯝ ꯐꯨꯔꯛꯇ꯭ꯔꯣ ꯑꯗꯨ ꯂꯥꯜꯂꯛꯦ ꯑꯗꯨꯒꯤ ꯋꯥꯈꯜꯂꯣꯟꯗꯣ ꯑꯃ ꯊꯥꯗꯣꯛꯄꯤꯕ ꯑꯗꯨꯒ ꯃꯤꯅꯤꯠ ꯅꯤꯐꯨꯃꯉꯥ ꯇꯥꯛꯑꯦ ꯃꯤꯅꯤꯠ ꯅꯤꯐꯨꯃꯉꯥ ꯇꯥꯛꯄꯖꯤꯗ ꯑꯩꯅ ꯃꯣꯢꯒꯤ ꯀꯩꯅꯣ ꯇꯧꯕꯁꯦ ꯐꯖꯅ ꯇꯧꯔꯦ꯫ ꯑꯩꯈꯣꯢꯅ ꯑꯣꯖꯥꯅ ꯏꯕ ꯃꯇꯝꯗ ꯗꯁꯇꯔ ꯅꯠꯇ꯭ꯔꯒꯅ ꯑ ꯀꯩꯅꯣꯗꯣ ꯃꯥꯀꯔ ꯑꯗꯨꯗꯩ ꯗꯁꯇꯔ ꯄꯥꯢꯗꯅꯀꯣ ꯑꯗꯨꯗꯣ ꯇꯣꯢꯅ ꯄꯥꯢꯕ ꯌꯥꯗꯦꯕ ꯌꯥꯝ ꯇꯣꯢꯅ ꯄꯥꯢꯕ ꯁꯤꯖꯤꯟꯅꯕ ꯌꯥꯗꯦꯕꯀꯣ ꯍꯦꯛ ꯏꯕ ꯂꯣꯢꯕꯒ ꯃꯐꯝ ꯆꯥꯅ ꯊꯝꯕꯤꯕ ꯑꯗꯒꯤꯗꯤ ꯑꯃꯨꯛ ꯉꯁꯥꯢ ꯑꯩꯅ ꯑꯗꯨꯗꯩ ꯍꯦꯟꯅ ꯒ꯭ꯌꯥꯟ ꯂꯧꯁꯤꯡ ꯂꯩꯅꯕ ꯍꯥꯢꯗꯅ ꯄꯔꯥꯗꯨꯒ ꯍꯤꯔꯝꯗ ꯃꯔꯤ ꯂꯩꯅꯕ ꯑ ꯑꯩꯈꯣꯏꯅ ꯌꯦꯛꯄꯅꯤ ꯈꯪꯗꯦ ꯐꯣꯇꯣ ꯅꯞꯄꯅꯤ ꯈꯪꯗꯦꯀꯣ ꯑꯉꯥꯡꯁꯤꯡꯁꯤꯅ ꯄꯨꯔꯛꯄ ꯄꯣꯠ ꯍꯥꯢꯇꯥꯔꯦ ꯃꯣꯢꯒꯤ ꯔꯦꯜ ꯂꯥꯢꯐꯇ ꯁꯨꯝꯕꯖꯦ ꯑ ꯆꯥꯠ ꯑꯃ ꯁꯦꯝꯕꯤꯔꯒ ꯀꯣ ꯄꯔꯥꯗꯨꯗ ꯍꯦ ꯂꯨꯞꯁꯟꯅꯕ ꯑꯉꯥꯡꯗ ꯑꯦꯇ꯭ꯔꯦꯛꯁꯟ ꯄꯤꯅꯕ ꯃꯆꯨ ꯃꯆꯨꯒꯤ ꯃꯈꯜꯁꯤꯡꯁꯤ ꯍꯥꯞꯄꯒꯀꯣ ꯂꯥꯏꯔꯤꯛ ꯇꯥꯛꯄꯤꯕ ꯁꯨꯃꯥꯏꯅ ꯇꯧꯕꯗꯒꯤ ꯉꯁꯤꯒꯤꯗꯤ ꯃꯥꯛ ꯆꯥꯝꯃ ꯌꯥꯡꯈꯩ ꯃꯅꯨꯡꯗ ꯑꯩꯗꯣ ꯆꯥꯝ ꯀꯨꯟꯊ꯭ꯔꯥ ꯐꯪꯉꯦ ꯀꯨꯟ ꯃꯥꯔꯛ ꯑꯃꯅ ꯀꯃꯥꯏꯅ ꯀꯛꯈꯤꯕꯅꯣ ꯍꯥꯏꯕ ꯃꯇꯝꯗ ꯑꯩꯅ ꯑꯩꯒꯤ ꯂꯣꯡ ꯁꯥꯔꯠ ꯂꯤꯠꯂꯦꯕꯀꯣ
ꯑꯣ
ꯈꯨꯗꯥꯡꯁꯦ ꯍꯨꯃꯥꯡ ꯁꯧꯋꯦꯅ ꯍꯥꯏꯐꯦꯠ ꯊꯤꯀꯠꯂꯨꯕ ꯑꯗꯨꯗ ꯀꯥꯎ ꯊꯦꯛꯇꯍꯧꯗ꯭ꯔꯕ ꯍꯣꯕꯦ ꯍꯣꯕꯦ ꯇꯧꯕꯗ ꯑꯗꯨꯒꯤ ꯃꯥꯛ ꯀꯛꯈ꯭ꯔꯦ
ꯑꯗꯣ ꯑꯩꯈꯣꯏꯒꯤ ꯍꯧꯖꯤꯛꯀꯥꯟꯒꯤ ꯂꯩꯔꯤꯕ ꯏꯗꯨꯀꯦꯁꯟ ꯍꯥꯏꯇꯥꯔꯦ ꯂꯥꯏꯔꯤꯛ ꯇꯝꯕꯒꯤ ꯃꯑꯣꯡ ꯃꯇꯧꯁꯦ ꯑꯩꯈꯣꯏꯅ ꯊꯥꯏꯅ ꯑꯉꯥꯡ ꯑꯣꯏꯔꯤꯀꯥꯟ ꯑꯩꯈꯣꯏꯅ ꯀ꯭ꯂꯥꯁ ꯑꯥꯏꯠ ꯅꯥꯏꯟ ꯇꯦꯟ ꯆꯥꯔꯛꯏꯕ ꯃꯇꯝꯗꯗꯤ ꯀꯃꯥꯏꯅ ꯇꯧꯒꯦ ꯍꯥꯏ ꯀꯥꯟꯗ ꯑ ꯑꯩꯈꯣꯏꯒꯤ ꯀꯂꯔꯒꯤ ꯃꯑꯣꯡ ꯀꯂꯔ ꯃꯆꯨꯁꯦ
ꯑꯥ
ꯀꯂ ꯀꯂꯔ ꯃꯆꯨꯁꯦ ꯑꯃꯠꯇ ꯌꯥꯎꯔꯛꯇꯦ ꯌꯥꯎꯔꯛꯇꯕꯁꯦ ꯍꯥꯏꯕꯅ ꯀꯩ ꯃꯆꯨꯅ ꯍꯥꯏꯀꯥꯟꯗ ꯑꯩꯈꯣꯏꯁꯦ ꯕ꯭ꯂꯦꯡꯗ ꯍ꯭ꯋꯥꯏꯠ ꯉꯥꯛꯇ ꯑꯣꯏꯅ ꯇꯝꯃꯦꯕꯀꯣ ꯃꯣꯏꯒꯤ ꯄꯤꯛꯆꯔ ꯌꯦꯛꯑꯁꯨ ꯑꯃꯨꯕꯗ ꯌꯦꯛꯑꯒ ꯇꯝꯃꯦꯕ
ꯎꯝ
ꯑꯗꯨꯕꯨ ꯍꯧꯖꯤꯛꯀꯤ ꯑ ꯍꯧꯖꯤꯛ ꯍꯧꯖꯤꯛ ꯂꯥꯛꯏꯕ ꯑꯩꯈꯣꯏꯒꯤꯗꯤ ꯃꯅꯤꯄꯨꯔꯤ ꯕꯣꯠꯅ ꯑꯩꯈꯣꯏꯅ ꯀ꯭ꯂꯥꯁ ꯇꯦꯟꯒꯤ ꯑꯦꯛꯖꯥꯝ ꯇꯨꯋꯜꯀꯤ ꯇꯨꯋꯜꯐꯀꯤꯅ ꯀꯥꯎꯟꯁꯤꯜꯅ ꯂꯧꯔꯦꯗꯅꯀꯣ ꯑꯗꯨꯗ ꯃꯣꯏꯒꯤ ꯑꯩꯈꯣꯏ ꯍꯟꯗꯛꯀꯤ ꯌꯥꯝ ꯂꯥꯛ ꯐꯕ ꯈꯣꯡꯊꯥꯡ ꯍꯥꯏꯔꯒꯗꯤ ꯑꯩꯈꯣꯏꯒꯤ ꯂꯥꯏꯔꯤꯛ ꯑꯃꯗ ꯍꯥꯏꯗꯤ ꯀꯂꯔ ꯃꯆꯨ ꯃꯆꯨꯒꯤ ꯄ꯭ꯔꯤꯟꯇ ꯇꯧꯔꯛꯄ ꯃꯆꯨ ꯃꯆꯨ ꯁꯪꯉꯛꯄ ꯍꯥꯏꯕꯁꯤꯅ ꯑꯉꯥꯡꯉꯩꯗꯁꯨ ꯋꯥꯈꯜ ꯂꯧꯁꯤꯡ ꯑꯣꯏꯍꯜꯂꯤ ꯑꯃꯁꯨꯡ ꯑꯦꯇ꯭ꯔꯦꯛꯁꯟ ꯇꯧꯍꯜꯂꯦꯕ ꯑꯉꯥꯡꯈꯩꯗ
ꯑ ꯑꯥ
ꯑꯗꯒꯤ ꯁꯤꯁꯨ ꯌꯥꯝ ꯐꯩ ꯇꯧꯁꯨꯡ ꯑꯗꯨꯕꯨ ꯉꯁꯤ ꯅꯪꯅ ꯑꯉꯥꯡꯒꯤ ꯆꯠꯂꯨꯕ ꯂꯥꯏꯔꯤꯛ ꯇꯥꯛꯄ ꯆꯠꯂꯨꯕ ꯇꯤꯆꯤ ꯇꯤꯆꯤꯡ ꯏꯁꯇꯥꯏꯜ ꯌꯥꯝ ꯐꯖꯩ ꯃꯥꯔꯛ ꯆꯥꯝꯃꯒ ꯌꯥꯡꯈꯩꯒꯤ ꯃꯅꯨꯡꯗ ꯃꯥꯛ ꯆꯥꯝꯃꯒ ꯀꯨꯟꯊ꯭ꯔꯥ ꯐꯪꯉꯦ ꯍꯥꯏꯕꯗꯣ ꯅꯨꯡꯉꯥꯏꯌꯦꯕꯀꯣ ꯑꯗꯨꯗ ꯑꯩꯅ ꯍꯪꯅꯤꯡꯉꯤꯕ ꯋꯥꯍꯪꯅ ꯅꯪꯅ ꯇꯥꯛꯎꯔꯤꯁꯤꯅ ꯀꯔꯤ ꯁꯕꯖꯦꯛꯅꯣ ꯃꯅꯤꯄꯨꯔꯤꯔ ꯏꯪꯂꯤꯁꯔ ꯆꯤꯌꯣꯔꯥ ꯍꯤꯁꯇ꯭ꯔꯤꯔꯥ ꯑꯗꯒꯤ ꯅꯪꯅ ꯇꯥꯛꯎꯔꯤꯕ ꯇꯣꯄꯤꯛꯇꯨꯒꯤ ꯃꯇꯥꯡꯗꯨꯅ ꯀꯔꯤꯅꯣ ꯇꯥꯛꯎꯕ ꯇꯣꯄꯤꯛꯇꯨꯒꯤ ꯃꯇꯥꯡꯗ ꯅꯪꯅ ꯀꯃꯥꯏꯅ ꯑꯉꯥꯡꯁꯤꯗ ꯒ꯭ꯌꯥꯟ ꯇꯥꯅ ꯕ ꯇꯧꯔꯝꯒꯦ ꯑꯦ ꯅꯪꯅ ꯄꯤꯔꯝꯕ ꯁꯖꯦꯁꯟꯗꯨꯅ ꯀꯩꯅꯣ ꯇꯣꯄꯤꯛꯇꯨꯒꯤ ꯃꯇꯥꯡꯗ ꯈꯤꯇꯪ ꯋꯥꯍꯩ ꯑꯍꯨꯝ ꯃꯔꯤꯇꯪ ꯑꯩꯉꯣꯟꯗ ꯅꯣꯂꯦꯖ ꯑꯣꯏꯅꯕ ꯁꯤꯒꯤ ꯇꯣꯄꯤꯛꯇ ꯇꯥꯛꯏ ꯁꯨꯃꯥꯏꯅ ꯇꯧꯔꯝꯃꯤ ꯍꯥꯏꯕ ꯃꯇꯥꯡꯗꯣ ꯑꯝꯇꯪ ꯍꯥꯏꯕꯤꯌꯨꯅꯦ
ꯎꯝ ꯍꯣꯏ ꯑꯩꯅ ꯇꯥꯛꯏꯕ ꯁꯕꯖꯦꯛꯁꯤꯅ ꯃꯅꯤꯄꯨꯔꯤꯅꯦꯕꯀꯣ ꯑꯇꯣꯞ ꯑꯇꯣꯞꯄ ꯑꯣꯖꯥꯁꯤꯡ ꯁꯥꯏꯟꯁ ꯇꯥꯛꯄ ꯑꯗꯒꯤ ꯁꯣꯁꯦꯜ ꯁꯥꯏꯟꯁ ꯇꯥꯛꯄ ꯃꯦꯠꯁ ꯇꯥꯛꯄ ꯀꯣ ꯑꯗꯨꯗ ꯁꯣꯁꯦ ꯁꯥꯏꯟꯁꯇꯁꯨ ꯍꯤꯁꯇ꯭ꯔꯤ ꯖꯤꯑꯣꯒ꯭ꯔꯥꯐꯤ ꯁꯤꯚꯤꯛꯁ ꯏꯀꯅꯣꯃꯤꯛꯁ ꯈꯥꯏꯗꯣꯛꯏꯀꯣ ꯁꯥꯏꯟꯁꯇ ꯕꯥꯏꯑꯣ ꯐꯤꯖꯤꯛꯁ ꯑꯗ ꯀꯦꯃꯦꯁꯇ꯭ꯔꯤ ꯇꯣꯉꯥꯟ ꯇꯣꯉꯥꯟꯕ ꯈꯥꯏꯗꯣꯛ ꯂꯩꯁꯦ ꯃꯥꯏ ꯃꯥꯥꯏꯒꯤ ꯏꯁꯄꯦꯁꯤꯐꯤꯛ ꯑꯣꯏꯕ ꯑꯣꯖꯥ ꯇ꯭ꯔꯦꯅꯤ ꯃꯌꯥꯝ ꯑꯃ ꯆꯠꯃꯤꯟꯅꯩꯅꯦꯕꯀꯣ ꯑꯗꯨꯒ ꯑꯩ ꯏꯁꯄꯦꯁꯤꯐꯤꯛꯁꯤꯅ ꯃꯅꯤꯄꯨꯔꯤ ꯁꯕꯖꯦꯛꯁꯤꯅꯦꯕ ꯑꯩꯈꯣꯏꯅ ꯊꯥꯏ ꯅ ꯃꯅꯤꯄꯨꯔꯤ ꯍꯥꯏꯔꯗꯤ ꯁꯩꯔꯦꯡ ꯋꯥꯔꯦꯡ ꯑꯗꯨꯒꯨꯝꯕ ꯀꯥꯏꯅ ꯈꯟꯗ꯭ꯔꯣ ꯑꯗꯣ ꯑꯇꯣꯞꯄ ꯑꯗꯣ ꯁꯩꯔꯦꯡ ꯋꯥꯔꯦꯡꯗꯤ ꯇꯥꯛꯄ ꯌꯥꯏ ꯑꯗꯨꯕꯨ ꯉꯁꯤꯒꯤ ꯑꯩꯈꯣꯏꯒꯤ ꯀꯩꯅꯣ ꯑꯦꯛꯁꯇꯔꯅꯜꯒ ꯂꯥꯛꯄꯁꯤꯗꯗꯤ
ꯍ
ꯁꯩꯔꯦꯡ ꯋꯥꯔꯦꯡ ꯇꯥꯛꯄꯁꯤꯅ ꯈꯤꯇꯪ ꯑꯉꯥꯡꯁꯤꯡꯗ ꯕꯣꯔꯤꯡ ꯆꯨꯍꯜꯂꯦꯕꯀꯣ ꯍꯥꯏꯕꯗꯤ ꯄꯥꯔꯒ ꯇꯥꯛꯄ ꯃꯇꯝꯗ ꯃꯣꯏꯗ ꯌꯥꯝꯅ ꯄꯦꯔꯠꯇꯣ
ꯎꯝ
ꯥꯃꯌꯥꯏ ꯆꯜꯂꯛꯄ ꯃꯇꯝꯅꯤ ꯑꯉꯥꯡꯒꯤ ꯏꯅꯔꯖꯤꯁꯤ ꯍꯟꯊꯔꯛꯄ ꯃꯇꯝꯅꯤꯅ ꯀꯣ ꯀꯩꯅꯣ ꯇꯧꯕ ꯇꯥꯅꯤꯡꯉꯣꯏꯗ꯭ꯔꯥ ꯍꯥꯏꯗꯅ ꯑꯩꯅ ꯉꯁꯤꯗꯤ ꯂꯦꯡꯒꯋꯁꯇꯤꯛ ꯍꯥꯏꯗꯤ ꯃꯌꯥꯝꯅ ꯒ꯭ꯔꯃꯥꯔ ꯒ꯭ꯔꯃꯥꯔ ꯍꯥꯏꯅꯕꯁꯦ ꯃꯅꯤꯄꯨꯔꯤꯒꯤꯗꯁꯨ ꯒ꯭ꯔꯃꯥꯔ ꯌꯥꯎꯋꯤꯗꯅ ꯃꯇꯥꯥꯡꯗ ꯇꯥꯛꯑ‌ꯦ ꯑꯩꯅ ꯉꯁꯤ ꯆꯪꯉꯦ ꯀ꯭ꯂꯥꯁꯁꯦ ꯀ꯭ꯂꯥꯁ ꯇꯦꯟꯅ‌ꯦꯕꯀꯣ ꯀ꯭ꯂꯥꯁ ꯇꯦꯟꯁꯤꯒ ꯃꯅꯤꯄꯨꯔꯤ ꯒ꯭ꯔꯃꯥ ꯌꯥꯎꯏ ꯒ꯭ꯔꯃꯥꯁꯤꯗ ꯑꯩꯈꯣꯏꯅ ꯑꯥ ꯀꯦꯁ ꯍꯥꯏꯗꯅ ꯇꯣꯄꯤꯛ ꯑꯃꯈꯛꯇꯪ ꯂꯩꯌꯦ ꯃꯣꯏꯒꯤ ꯁꯤꯂꯦꯕꯁꯇ ꯍꯥꯞꯄ ꯑꯗꯨꯒꯤ ꯀꯦꯁ ꯁꯤꯒꯤ ꯃꯈꯜꯁꯦ ꯃꯈꯜ ꯀꯌꯥꯁꯨ ꯂꯩ ꯃꯈꯜꯁꯦ ꯐꯖꯅ ꯑꯦꯛꯁꯄ꯭ꯂꯦꯟ ꯇꯧꯕꯤꯕ ꯑꯗꯒꯤꯗꯤ ꯀꯦꯁ ꯀꯗꯥꯏꯕꯨ ꯀꯧꯏ ꯍꯥꯏꯗꯅꯀꯣ ꯀꯦꯁ ꯍꯥꯏꯕꯁꯦ ꯑꯩꯈꯣꯏꯅ ꯋꯥꯍꯩ ꯄꯔꯦꯡ ꯑꯃꯗ ꯌꯥꯎꯔꯤꯕ ꯁꯕꯖꯦꯛꯇꯨꯅ ꯇꯧꯔꯤꯕ ꯊꯕꯛꯇꯣ ꯀꯅꯥꯅꯣ ꯀꯔꯤꯅꯣ ꯀꯔꯤꯒꯤꯗꯃꯛꯇ ꯇꯧꯔꯤꯅꯣ ꯀꯗꯥꯏꯗꯒꯤ ꯇꯧꯕꯅꯣ ꯀꯔꯤꯗꯒꯤ ꯑꯣꯏꯔꯛꯄꯅꯣ ꯍꯥꯏꯕꯅꯆꯤꯡꯕ ꯐꯣꯡꯗꯣꯛꯄ ꯁꯕꯖꯦꯛꯇꯨꯒ ꯃꯔꯤ ꯂꯩꯅꯕ ꯅꯥꯎꯟ ꯑꯃꯗꯤ ꯄ꯭ꯔꯣꯅꯥꯎꯟꯒꯤ ꯃꯑꯣꯡꯕꯨ ꯑꯩꯈꯣꯏꯅ ꯀꯦꯁ ꯀꯧꯏ ꯍꯥꯏꯗꯅ ꯀꯣ
ꯎꯝ
ꯇꯝꯃꯤ ꯑꯗꯨꯒ ꯀꯔꯤꯒꯤꯗꯃꯛꯇ ꯑꯩꯈꯣꯏꯒꯤ ꯃꯅꯤꯄꯨ ꯃꯅꯤꯄꯨꯔꯤꯒꯤ ꯁꯕꯖꯦꯛ ꯒ꯭ꯔꯃꯥꯔꯁꯤꯗ ꯀꯦꯁ ꯍꯥꯏꯕꯁꯦ ꯌꯥꯎꯍꯜꯂꯤꯅꯣ ꯍꯥꯏꯗꯅ ꯍꯥꯏꯕ ꯃꯇꯝꯗ ꯑꯩꯈꯣꯏꯒꯤ ꯉꯁꯤꯒꯤ ꯃꯤꯑꯣꯏꯕꯁꯤꯅ ꯉꯥꯡꯕ ꯃꯇꯝꯗ ꯇꯣꯉꯥꯟ ꯇꯣꯉꯥꯟꯕ ꯂꯣꯟ ꯃꯥꯏ ꯃꯥꯏ ꯈꯪꯅꯕ ꯃꯁꯥ ꯃꯁꯥꯒꯤ ꯂꯣꯟꯗ ꯑꯣꯏꯔꯁꯨ
ꯂꯩꯗꯅ ꯉꯥꯡꯅꯕ ꯃꯇꯝꯗ ꯇꯣꯉꯥꯟ ꯇꯣꯉꯥꯟꯕ ꯃꯐꯝ ꯃꯇꯝꯗ ꯉꯥꯡꯅꯒꯗꯕꯅꯤ ꯁꯤꯅ ꯁꯤꯅꯤ ꯍꯥꯏꯕꯅꯆꯤꯡꯕ ꯇꯥꯛꯄꯒꯤ ꯈꯪꯅꯕ ꯋꯥꯍꯩꯁꯦ ꯑꯩꯈꯣꯏꯅ ꯅꯨꯡꯗꯥꯡꯗ ꯉꯥꯡꯅꯔꯤꯕ ꯋꯥꯍꯩꯁꯤꯁꯨ ꯀꯔꯝꯕ ꯃꯈꯜꯒꯤ ꯀꯦꯁꯅꯣ ꯍꯪꯉꯛꯑꯗꯤ ꯑꯉꯥꯡꯁꯤꯡꯗ ꯈꯪꯅꯕꯅꯤ ꯁꯤꯅ ꯁꯤꯒꯤ ꯀꯦꯁꯅꯤ ꯃꯁꯤꯅ ꯁꯨꯃꯥꯏꯅ ꯁꯤꯒꯤ ꯁꯤꯅ ꯁꯤꯒꯤ ꯋꯥꯍꯩ ꯀꯥꯡꯂꯨꯞꯁꯤꯗ ꯆꯤꯡꯉꯤ ꯍꯥꯏꯕꯅꯆꯤꯡꯕꯗꯣ ꯃꯗꯨ ꯈꯪꯅꯕꯒꯤꯗꯃꯛꯇ ꯇꯥꯛꯄꯅꯦꯕ ꯑꯗꯣ ꯑꯉꯥꯡꯁꯤꯡꯁꯤꯁꯨ ꯑꯗꯨꯝ ꯇꯥꯛꯄ ꯅꯨꯡꯉꯥꯏ ꯃꯣꯏ ꯀꯩꯝꯇ ꯂꯥꯡ ꯈꯣꯠꯄ ꯇꯧꯗꯦ ꯑꯗꯨꯒ ꯑꯩꯅ ꯍꯥꯏꯕꯗ ꯑꯗꯨꯝ ꯌꯥꯝꯅ ꯀꯣꯑꯣꯄꯔꯦꯁꯟ ꯂꯩꯅꯕꯅꯦ ꯇꯥꯛꯄ ꯑꯗꯨꯝ ꯅꯨꯡꯉꯥꯏ ꯃꯣꯏꯗꯨ ꯒ꯭ꯌꯥꯟ ꯇꯥꯍꯧꯔꯦ ꯑꯩꯅ ꯌꯥꯝꯅꯃꯛ ꯇꯥꯛꯄ ꯉꯝꯈꯤ ꯇꯥꯛꯏꯕ ꯍꯤꯔꯝꯗꯣ ꯑꯗꯨꯗꯣ ꯃꯣꯏꯗꯨ ꯚꯥꯞ ꯇꯥꯕꯗꯣ ꯑꯣꯏ ꯑꯗꯨꯒ ꯑꯇꯩ ꯑꯣꯖꯥ ꯂꯩꯔꯤꯕ ꯃꯃꯥꯡꯗꯨꯁꯨ ꯑꯩꯅ ꯀꯣꯏꯁꯟ ꯍꯪꯕꯗ ꯀꯣ ꯌꯥꯝ ꯐꯖꯅ ꯔꯦꯁꯄꯣꯟꯁ ꯄꯤꯔꯛꯑꯦꯕꯀꯣ ꯁꯤꯅꯦꯕ ꯂꯥꯏꯔꯤꯛ ꯇꯥꯛꯄ ꯅꯨꯡꯉꯥꯏꯕ ꯍꯥꯏꯁꯦ
ꯑꯗꯣ ꯑꯩ ꯀꯩꯅꯣꯝꯇ ꯋꯥꯍꯩ ꯑꯃ ꯑꯅꯤꯇꯪ ꯀꯣꯏꯁꯟ ꯑꯣꯏꯅ ꯉꯁꯥꯏꯗꯩꯁꯨ ꯀꯣꯏꯁꯟ ꯑꯝ ꯍꯪꯉꯛꯑꯦ ꯍꯧꯖꯤꯛ ꯑꯝꯇꯥ ꯍꯪꯍꯧꯒ‌ꯦ ꯍꯪꯍꯧꯒꯦ ꯍꯥꯏꯕ ꯀꯣꯏꯁꯟꯗꯤ ꯀꯔꯤ ꯀꫭꯏꯁꯟꯅꫭ ꯍꯥꯏ ꯀꯥꯟꯗ ꯑꯩꯈꯣꯏꯅ ꯅꯪꯅ ꯇꯥꯛꯏꯁꯤꯅ ꯃꯅꯤꯄꯨꯔꯤꯒꯤ ꯒ꯭ꯔꯃꯥꯔꯅꯦꯕ
ꯑꯥ
ꯑꯗꯒꯤꯗꯤ ꯑꯩꯈꯣꯏꯁꯦ ꯑꯩꯗꯤ ꯃꯅꯤꯄꯨꯔꯤ ꯕꯕꯥꯁꯦ ꯈꯤꯇꯪꯗꯤ ꯄꯥꯔꯛꯑꯦ ꯑꯩꯈꯣꯏꯒꯤ ꯑꯣꯖꯥ ꯖꯣꯏꯀꯨꯃꯥꯔꯅ ꯑꯃ ꯔꯥꯃꯦꯅ ꯇꯝꯕꯤ ꯇꯥꯛꯄꯤꯔꯛꯄꯗꯀꯣ
ꯑꯣ ꯑꯩ ꯈꯪꯉꯦ ꯑꯩ ꯈꯉꯦ ꯑ ꯍꯣꯛꯇꯒꯤ ꯔꯥꯖꯣꯏꯀꯨꯃꯥꯔꯗꯣ ꯅꯠꯇ꯭ꯔꯣ
ꯍ ꯃꯥꯥꯏꯅ ꯑꯗꯨꯒ ꯑꯩꯅ ꯍꯪꯅꯤꯡꯉꯤꯕ ꯀꯣꯏꯁꯟ ꯑꯃꯨꯛ ꯏꯪꯂꯤꯁꯀꯤ ꯂꯩꯔꯤꯕ ꯑꯩꯈꯣꯏꯒꯤ ꯒ꯭ꯔꯃꯥꯔꯁꯦ
ꯑꯥ
ꯏꯪꯂꯤꯁ ꯀ ꯃꯥꯔꯁꯤꯗ ꯁꯤꯒ ꯑꯩꯈꯣꯏꯒꯤ ꯍꯧꯖꯤꯛ ꯍꯧꯖꯤꯛ ꯂꯩꯔꯤꯕ ꯃꯅꯤꯄꯨꯔꯤ ꯂꯣꯟꯁꯤ ꯀꯔꯕꯥꯔꯁꯤꯒ ꯀꯌꯥ ꯌꯥꯝ ꯈꯦꯠꯅꯩ ꯑꯃꯁꯨꯡ ꯃꯥꯒꯤ ꯈꯦꯠꯅꯕꯁꯦ ꯀꯥꯏ ꯀꯥꯏꯗꯅꯣ ꯍꯥꯏꯗꯤ ꯑꯌꯥꯝꯕꯅ ꯃꯅꯤꯄꯨꯔꯤ ꯒ꯭ꯔꯃꯥꯔꯁꯤ ꯀꯥ ꯍꯦꯟꯅ ꯃꯤꯅ ꯇꯝꯅꯗꯦꯕ
ꯎꯝ